ꯇꯥꯕ꯭ꯔꯣ ꯅꯪꯒꯤ ꯃꯔꯨꯞ ꯅꯨꯄꯤ ꯑꯃꯥꯗꯨꯁꯨ ꯀꯥꯎꯕꯅꯦ
ꯀꯅꯅꯣ
ꯑꯃꯥ ꯁꯤ ꯄꯥꯏꯗꯕ ꯃꯤ ꯑꯃꯗꯣ
ꯍꯣꯏ ꯀꯥꯎꯔꯁꯤꯅ ꯑꯩ ꯍꯥꯏꯗꯤ ꯍꯥꯏꯕꯤꯕꯅꯦ
ꯃꯥꯗꯤ ꯇꯧꯅꯤꯡꯗꯦ ꯍꯥꯏꯕ꯭ꯔꯥ ꯑꯗꯣ
ꯑꯥ ꯀꯔꯤꯁꯨ ꯍꯥꯏꯗꯦ ꯃꯥ ꯑꯩ ꯍꯥꯡꯒꯦ ꯍꯪꯔꯒ ꯇꯧꯕ ꯌꯥꯕ꯭ꯔꯥ ꯌꯥꯗꯕ꯭ꯔꯥ ꯁꯦꯃ ꯃꯇꯥꯡꯗꯗꯤ ꯍꯥꯏꯕ ꯑꯥ ꯑꯁꯤ ꯃꯇꯥꯡꯗꯤ ꯍꯥꯏꯕ ꯌꯥꯕ꯭ꯔꯥ
ꯇꯪꯗꯦꯗ ꯑꯗꯨꯝ ꯃꯔꯥꯛ ꯃꯔꯥꯛꯇꯗꯤ ꯑꯗꯨꯝ ꯃꯥꯏ ꯍꯥꯏꯌꯦꯗ ꯈꯣꯏꯗꯤ
ꯑꯣꯀꯦ
ꯇꯗ꯭ꯔꯦꯕ ꯀꯔꯤ ꯀꯔꯤ ꯇꯥꯎꯗꯣꯏꯅꯣꯗꯣ ꯀꯣꯏꯁꯨ
ꯀꯅꯥꯅ ꯍꯥꯏꯕ꯭ꯔꯥ ꯅꯪ ꯑꯁꯤꯒꯨꯝꯕ ꯑꯃ ꯂꯩꯌꯦ ꯍꯥꯏꯅ ꯅꯪꯉꯣꯟꯗ
ꯔꯨꯜꯁꯀꯨꯝꯕ ꯂꯩꯌꯦ ꯑꯩ ꯈꯔ ꯊꯥꯔꯛꯀꯦ ꯇꯧꯔꯤꯅꯦꯀꯣ
ꯑꯥ ꯅꯠꯇꯦ ꯀꯅꯥꯅ ꯢꯟꯇ꯭ꯔꯣꯗꯤꯌꯨꯁ ꯇꯧ
ꯑꯦ ꯏꯆꯦꯅ ꯏꯆꯦꯅꯥ
ꯑꯗꯨꯗ ꯂꯩꯩꯕ
ꯅꯠꯇꯦ ꯑꯥ ꯑꯩꯒꯤ ꯏꯆꯦ ꯑꯁꯦꯡꯕ ꯏꯆꯦ ꯑꯥꯗ ꯂꯩꯕ ꯅꯨ ꯄꯤꯗꯨꯅ
ꯑꯥ ꯑꯥ ꯑꯣ
ꯃꯥꯅ ꯑꯁꯨꯃꯥꯏꯅ ꯇꯧꯋꯣ ꯅꯪꯁꯨꯅ ꯇꯧꯔꯛꯄ
ꯑꯗꯣ ꯀꯔꯤꯒꯤꯅꯣꯀꯣ ꯁꯤꯖꯦ
ꯈꯪꯗꯦ ꯍꯧꯔꯦꯟꯅ ꯁꯟꯅꯁꯦ
ꯅꯪꯒꯤꯁꯦ ꯌꯨꯝꯗꯒꯤ ꯄꯣꯊꯥꯒꯦꯔꯣ
ꯍꯨꯝ ꯊꯥꯔꯔꯣꯢ
ꯑꯣ ꯑꯀꯪ ꯑꯀꯪꯕꯒꯨꯝꯕ ꯍꯧꯖꯤꯛꯀꯥꯟꯁꯦ ꯄꯣꯁꯇ ꯄꯣꯠꯀꯨꯝꯕ ꯊꯥꯕ ꯌꯥꯕ꯭ꯔꯥ ꯀꯣ
ꯌꯥꯗꯣꯏ ꯃꯥꯂꯦ ꯈꯪꯗꯦ ꯑꯥ ꯑꯗꯨꯗꯗꯤ ꯍꯣꯏ ꯊꯥꯕ ꯌꯥꯔꯔꯣꯏ ꯉꯥꯇꯪ ꯈꯥꯂꯦ ꯅꯪꯗꯤ ꯑꯗꯨꯗꯒꯤ ꯂꯩꯔꯒ ꯄꯨꯔꯛꯄ ꯍꯥꯏꯅ ꯈꯔ
ꯑꯁ ꯄꯣꯠ ꯇꯥꯡꯕꯗꯣ ꯁꯤꯗ ꯌꯥꯗꯦ
ꯌꯥꯝ ꯁꯥꯕ꯭ꯔꯥ ꯑꯗꯨꯗ
ꯌꯥꯝ ꯁꯥꯗꯦ ꯑꯥ ꯑꯩꯈꯣꯏ ꯂꯩꯕꯒ ꯁꯤꯗꯗꯤ ꯌꯥꯝ ꯏꯪ ꯏꯪꯉꯦꯗ ꯅꯣꯡ ꯆꯨꯗ ꯆꯨꯋꯦ ꯁꯤꯗꯗꯤ
ꯎꯝ ꯌꯥꯝ ꯐꯌꯦꯅ ꯑꯗꯨꯗꯤ ꯁꯤꯗꯗꯤ ꯌꯥꯝ ꯁꯥꯏ ꯌꯥꯝ ꯌꯥꯝ ꯌꯥꯝ ꯁꯥꯏ ꯃꯄꯥꯟ ꯊꯣꯛꯄ ꯌꯥꯗ꯭ꯔꯤ
ꯎꯝ
ꯑꯥ ꯁꯋꯥꯢ
ꯇꯥꯟꯕꯅꯦ ꯑꯁꯦꯡꯕꯒꯤ
ꯎꯝ
ꯍꯌꯦꯡꯁꯨ ꯐ꯭ꯔꯤ ꯂꯩꯒꯅꯤꯀꯣ ꯅꯣꯏ
ꯍꯌꯦꯡ ꯑꯩꯈꯣꯏ ꯃꯄꯥꯟ ꯊꯣꯛꯀꯅꯤ ꯏꯚꯤꯅꯤꯡꯗꯀꯣ
ꯑꯣ ꯑꯌꯣꯛꯛꯇꯒꯗꯤ ꯑꯗꯨꯝ ꯐꯤ ꯂꯥꯛꯒꯅꯤꯅ
ꯑ ꯐ꯭ꯔꯤ ꯂꯩꯕꯗ ꯇꯨꯝꯅꯤꯡꯉꯥꯏ ꯇꯨꯝꯗꯣꯏ ꯃꯥꯜꯂꯦ ꯑꯌꯨꯛꯇꯗꯤ ꯍꯥꯎꯒꯠꯂꯔꯣꯏ
ꯑꯣ
ꯆꯤꯡꯗꯤ ꯎꯝ ꯃꯥꯗꯤ ꯍꯥ ꯑ ꯃꯥꯗꯤ ꯑ ꯀꯔꯤ ꯍꯥꯢꯁꯤꯔ ꯑꯥꯔꯂꯤ ꯑꯣꯢꯅ ꯀꯣ ꯍꯧꯒꯠꯄꯅꯦ
ꯑꯣ
ꯃꯥꯕꯨ ꯀꯃꯥꯢ ꯇꯧꯔꯒꯦ
ꯑꯣ
ꯍꯩꯌꯥ
ꯑ ꯌꯥꯝ ꯁꯥꯏꯌꯦ
ꯀꯔꯤ ꯍꯥꯏꯕ
ꯌꯥꯝ ꯁꯥꯏꯌꯦ ꯍꯥꯏꯕ ꯇꯕ꯭ꯔꯣ
ꯇꯥꯗꯕ꯭ꯔꯣ
ꯇꯥꯢꯌꯦ
ꯑꯥ
ꯅꯪꯗꯤ ꯑꯗꯨꯗ ꯑ ꯀꯔꯤꯁꯨ ꯇꯧꯗ꯭ꯔꯗꯤ ꯑꯗꯨꯃꯥꯏꯅ ꯀꯣꯜ ꯇꯧꯔꯒ ꯑꯗꯨꯃꯥꯏꯅ ꯇꯧ ꯇꯧꯔꯒ ꯌꯥꯏꯅ
ꯃꯤ ꯂꯩꯇꯕꯒꯤꯅꯦ ꯍꯥꯏꯔꯒ
ꯅꯪꯒꯤ ꯐ꯭ꯔꯦꯟꯁ ꯌꯥꯝ ꯂꯩꯅ ꯑꯗꯨꯗꯣ ꯀꯥꯎꯑꯣꯅꯦ
ꯎꯝ ꯇꯥꯎꯐꯝ ꯂꯩꯇꯦ ꯏꯕꯦꯝꯃ
ꯅꯪꯒꯤ ꯐ꯭ꯔꯦꯟ ꯌꯥꯝ ꯂꯩꯌꯦꯅ ꯑꯩ ꯈꯪꯉꯦ
ꯍꯥꯥ
ꯅꯪꯒꯤ ꯐꯔꯦꯟ ꯌꯥꯝ ꯂꯩꯕꯗꯣ ꯑꯩꯁꯨ ꯈꯪꯉꯦꯕ ꯃꯈꯣꯏꯕꯨ ꯀꯧꯕ ꯌꯥꯗ꯭ꯔꯣ
ꯑꯁ ꯃꯣꯏꯁꯨ ꯀꯣꯂꯦꯖꯀꯨꯝꯕ ꯆꯠꯄ ꯃꯤꯁꯨ ꯈꯔ ꯂꯩꯌꯦ ꯑꯗꯨꯅꯤꯅꯀꯣ
ꯑꯥꯟ
ꯈꯔ ꯕꯦꯔ ꯀꯥꯔꯥ ꯂꯥꯏꯌꯦꯕ ꯃꯣꯏꯁꯤ
ꯎꯝ ꯅ ꯅꯪꯁꯨ ꯏꯟꯇꯥꯟ ꯄꯨꯗꯣꯏꯔꯥ ꯅꯠꯇꯦ ꯑꯩꯈꯣꯏꯅꯤꯀꯣ ꯑꯦꯛꯁꯄ꯭ꯂꯣꯔ ꯇꯧꯕ ꯂꯩꯌꯦꯅ
ꯑ ꯑꯗꯨꯗꯣ ꯇꯧꯒꯅꯤ ꯍꯟꯗꯛ ꯑ ꯑꯩ ꯖꯨꯂꯥꯏ ꯅꯠꯇ꯭ꯔꯗꯤ ꯑꯥꯒꯁꯇ ꯇꯧꯔꯅꯤꯗꯣ ꯎꯝ ꯂꯤꯕꯁ ꯍꯣꯁꯄꯤꯇꯥꯜꯗꯣ
ꯍꯣꯏ
ꯑ ꯊ꯭ꯔꯤ ꯊꯥꯎꯖꯟ ꯄꯤꯔꯒ ꯇꯧꯔꯅꯤ
ꯑꯩ ꯌꯥꯝ ꯇꯥꯡꯉꯦ ꯑꯀꯔ ꯌꯥꯝ ꯇꯥꯡꯉꯦ ꯍꯥꯏꯕ꯭ꯔꯥ
ꯇꯥꯡꯗꯤ ꯇꯥꯡꯕ ꯃꯥꯜꯂꯦ ꯍꯥꯐꯗꯦꯒꯤꯅꯤ
ꯁꯥꯔ
ꯐꯨꯜ ꯗꯦꯒꯗꯤ ꯑꯩꯈꯣꯏ ꯀꯣꯂꯦꯖꯇꯣ ꯁꯤꯅꯤꯌꯔꯒ ꯖꯨꯅꯤꯌꯔ ꯑꯣꯏꯅ ꯆꯠꯄꯅꯤꯅ ꯏꯚꯅꯤꯡꯗꯅ ꯅ ꯁꯤꯅꯤꯌꯔ ꯈꯣꯏ ꯆꯠꯂꯦ ꯑꯗꯨꯅ ꯃꯣꯔꯅꯤꯡꯅ ꯑꯩꯈꯣꯏ ꯆꯠ ꯆꯠꯂꯦꯕ
ꯑꯣ ꯑꯣ ꯑꯣ ꯃꯤ ꯌꯥꯝ ꯃꯤ ꯌꯥꯝꯕꯔ ꯃꯥꯂꯦꯅꯦ ꯅꯈꯣꯏꯒꯤ
ꯎꯝ ꯃꯤ ꯇꯔꯥ ꯇꯔꯥ ꯈꯛꯇ ꯆꯠꯍꯜꯂꯦꯕ ꯑꯗꯨꯗꯣ
ꯍꯣꯏ ꯍꯣꯏ ꯇꯥꯟ ꯇꯥꯟ ꯇꯧꯕ꯭ꯔꯣ ꯑꯩꯒꯤ ꯑꯍꯥ
ꯑꯦꯕ꯭ꯔꯤ ꯃꯟ ꯃꯤ ꯇꯔꯥ ꯇꯔꯥ ꯇꯔꯥ ꯆꯠꯍꯜꯂꯦꯕ
ꯎꯝ
ꯈꯪꯗ꯭ꯔꯦ ꯂꯤꯟꯀꯝꯄꯣꯁ ꯇꯤꯡꯒꯤ ꯑꯦꯇꯦꯟꯗꯦꯟꯁꯀ ꯁꯨꯒꯦꯔꯥ ꯁꯨꯔꯣꯏꯗ꯭ꯔꯥ ꯑꯩꯒꯤꯁꯦ
ꯐꯖꯅ ꯇꯥꯣ ꯑꯗꯨꯗꯒꯤ ꯈꯔ ꯀꯔꯤ ꯍꯥꯏꯗꯣꯏꯅꯣ ꯂꯥꯟ ꯇꯧꯗꯣꯏꯅꯤꯅ
ꯍꯣꯏ ꯄꯩꯁꯥ ꯄꯤꯕꯅꯤꯅꯀꯣ ꯍꯟꯗꯛꯁꯨ ꯑꯁꯦꯡꯕ ꯍꯥꯏꯔꯗꯤ ꯗꯤ ꯎꯝ ꯑꯃ ꯆꯥꯟꯗꯤꯒꯔꯗ ꯑꯦ ꯑꯩꯈꯣꯏ ꯆꯥ꯭ꯔꯁ ꯀꯃꯤꯟꯅꯕ ꯅꯨꯄꯥ ꯑꯃ ꯑꯩꯈꯣꯏꯒꯤ ꯗꯣꯛꯇꯔ ꯑꯃ ꯂꯥꯏꯕꯗꯨ ꯑꯗꯨ ꯅꯨꯄꯥꯒꯤꯗꯣ ꯇꯥꯎꯕꯅꯦꯅ ꯇꯧꯕꯅꯦꯕ
ꯍꯥ
ꯑꯗꯣ ꯄꯥꯁꯇꯔꯅ ꯀꯔꯤꯁꯨ ꯍꯥꯏꯔꯛꯇꯕ ꯋꯥꯅꯤꯗ ꯃꯉꯣꯟꯗ ꯍꯥꯏꯕꯤꯌꯣꯅ ꯑꯩꯅ ꯍꯥꯏꯔꯒ ꯑꯃꯨꯀꯥ ꯍꯟꯗꯛꯅ ꯍꯥꯏꯔꯛꯑꯦ ꯅꯪꯒꯤꯗꯣ ꯇꯥꯎꯕ ꯌꯥꯔꯅꯤꯅ ꯃꯇꯝ ꯂꯣꯏꯕꯗ ꯑꯩ ꯄꯥꯝꯃꯨꯕꯁꯤ ꯅꯠꯇ꯭ꯔꯗꯤ ꯄꯨꯔꯥ ꯑꯩꯈꯣꯏꯗꯣ ꯈꯔꯥ ꯁ꯭ꯀꯤꯜꯒꯨꯝꯕ ꯍꯩꯇ꯭ꯔꯗꯤ ꯎꯄꯥꯏ ꯂꯩꯥꯏꯔꯔꯣꯏꯌꯦꯅꯀꯣ
ꯑꯗꯨꯟꯅ
ꯑꯗꯨꯒꯤ ꯇꯧꯒꯦꯅ ꯇꯧꯔꯒ ꯑꯁ ꯄꯥꯝꯃꯨꯑꯦ ꯌꯥꯝꯅ
ꯀꯔꯤꯒꯤꯅꯣꯅꯦ
ꯃꯥꯅ ꯉꯟꯅ ꯍꯥꯏꯔꯝꯃꯗꯤ ꯑ ꯍꯣꯏꯗꯣ ꯇꯧꯒꯦ ꯅꯗꯤ ꯇꯥꯎ ꯈꯜꯂ ꯂꯩꯕꯅꯦꯕ
ꯉꯥ
ꯑꯗꯨꯗ ꯌꯥꯔꯝꯗ꯭ꯔꯦꯗ
ꯅꯨꯉꯥꯏꯇꯦꯗ
ꯎꯝ ꯇꯜꯕꯗꯨꯣ ꯑꯩꯁ
ꯀꯔꯤ ꯍꯣꯁꯄꯤꯇꯥꯜꯗ ꯅꯥꯗꯦ ꯁꯤꯗꯣꯔꯥ ꯀꯔꯤ ꯍꯣꯁꯄꯤꯇꯥꯜꯗꯅꯣ
ꯔꯤꯍꯦꯕꯤꯂꯤꯇꯦꯁꯟ ꯁꯦꯟꯇꯔꯒꯨꯝꯕ ꯍꯥꯏꯕꯗꯨ
ꯑꯣ ꯑꯣ ꯑꯩ ꯇꯥꯕ ꯃꯥꯥꯟꯂꯦ ꯍꯣꯏꯕ
ꯎꯝ ꯑꯗꯨꯗꯅꯦꯕ ꯍꯣꯏ ꯇꯧꯒꯦꯅ ꯄꯩꯁꯥꯗꯣ ꯐ꯭ꯔꯤꯒꯤ ꯑꯣꯏꯅ ꯇꯧꯒꯦꯅ ꯂꯥꯁ ꯀꯌꯥꯔꯁꯨ ꯇꯧꯗꯦ ꯍꯥꯏꯕꯅꯦ ꯑꯁꯤ ꯋꯥꯔ ꯊꯣꯛꯄꯗꯒꯤ ꯆꯦꯟꯈ꯭ꯔꯕꯗꯣ ꯍꯣꯏ
ꯍꯣꯢ ꯍꯣꯢ ꯐ꯭ꯔꯤ ꯑꯣꯢꯔꯗꯤ ꯐꯩꯌꯦꯅ
ꯍꯣꯏ ꯑꯗꯨꯒꯤ ꯍꯧꯖꯤꯛ ꯁꯨꯃꯥꯏꯅ ꯐ꯭ꯔꯤ ꯂꯩꯕ ꯃꯍꯨꯠꯄꯨꯗꯤ ꯑꯥꯗ ꯇꯧꯔꯁꯦꯅ ꯈꯜꯂꯒ ꯂꯩꯕ ꯃꯅꯦꯕ ꯑꯗꯨ
ꯑ
ꯄꯥꯝꯃꯨꯕꯅꯦꯍꯦ ꯌꯥꯝꯅ
ꯅꯍꯥꯟꯁꯦ ꯌꯥꯝ ꯄꯩꯁꯥ ꯂꯧꯋꯦꯅ
ꯎꯝ ꯐꯖꯅꯁꯨ ꯇꯥꯛꯇꯤ ꯇꯥꯛꯑꯦ ꯍꯥꯏꯌꯦ ꯑꯩꯈꯣꯏꯅ ꯈꯪꯗꯕ ꯑꯩꯈꯣꯏꯗ ꯐꯖꯅ ꯃꯣꯏꯅ ꯍꯥꯏꯕꯤ ꯍꯥꯏꯌꯦ
ꯑꯣ ꯑꯣ
ꯑꯗꯨꯒꯤ ꯌꯥꯝꯅꯗꯤ ꯐꯩꯌꯦꯅ ꯍꯥꯏꯔꯛꯑꯦ ꯃꯣꯏ ꯆꯠꯄ ꯈꯣꯏꯅ ꯍꯥꯟꯅ
ꯑꯗꯣ ꯉꯥ ꯅꯈꯣꯏꯗꯤ ꯑ ꯍꯣꯁꯄꯤꯇꯥꯜꯗꯒꯤ ꯑꯗꯨꯝ ꯆꯠꯇꯣꯏꯔꯥ
ꯑ ꯑꯩꯈꯣꯏ ꯍꯣꯁꯇꯦꯜꯗꯒꯤ ꯆꯠꯂꯅꯤ ꯌꯥꯝ ꯋꯥꯕ ꯊꯕꯛꯅꯦꯗ ꯑꯩꯈꯣꯏꯅ ꯇꯧꯗꯣꯏꯁꯦ ꯑꯌꯨꯛꯇꯅ ꯃꯣꯔꯅꯤꯡꯗꯅ ꯗ꯭ꯌꯨꯇꯤ ꯆꯠꯂꯅꯤꯅ ꯍꯜꯂꯛꯑꯒ ꯀꯣꯂꯦꯖ ꯀꯥꯔꯗꯣꯏꯅꯦ
ꯑꯩꯏ ꯀꯣꯂꯦꯖꯁꯨ ꯀꯥꯗꯣꯢꯅꯣ ꯑ ꯀꯔꯤꯔ
ꯈꯨꯋꯥ ꯑꯃ ꯁꯤ ꯍꯣꯁꯄꯤꯇꯥꯜ ꯑꯩꯈꯣꯏꯒꯤ ꯍꯣꯁꯄꯤꯇꯥꯜꯗ ꯇꯧꯕ ꯃꯇꯝꯗ ꯐꯥꯎ ꯌꯥꯝ ꯌꯥꯝ ꯇꯥꯜꯂꯒ ꯆꯥꯠ ꯆꯥꯠꯄꯅꯦꯕ ꯑꯗꯨꯒꯤ ꯑ ꯑꯗꯨꯒꯤ ꯒꯥꯔꯤꯗ ꯆꯠꯂꯒ ꯍꯜꯂꯛꯑꯒ ꯆꯥꯛ ꯆꯥꯔꯒ ꯑꯃꯨꯛꯀ ꯀꯣꯂꯦꯖ ꯆꯠꯂꯅꯤ ꯄꯨꯡ ꯑꯃ ꯑꯅꯤꯒꯨꯝꯕꯗ ꯑꯗꯨꯒ ꯄꯨꯡ ꯕꯥꯔꯣ ꯃꯤꯅꯤꯠ ꯊꯥꯔꯇꯤ ꯐꯥꯏꯚꯇꯒꯤ ꯀꯣꯂꯦꯖꯁꯦ ꯀ꯭ꯂꯥꯁꯁꯦ ꯍꯧꯕꯅꯦꯕ ꯑꯗꯨꯒꯤ ꯑꯩꯈꯣꯏꯒꯤꯗꯤ ꯀ꯭ꯂꯥꯁꯇꯁꯨ ꯃꯤꯁ ꯇꯧꯕ ꯍꯧꯔꯅꯤ ꯑꯗꯨ ꯑꯣꯏꯔꯗꯤ
ꯌꯥꯝ ꯌꯥꯝ ꯋꯥꯢ ꯌꯥꯝ ꯋꯥꯒꯅꯤ ꯍꯥꯢꯅ
ꯎꯝ ꯇꯜꯕꯗꯨ ꯑꯗꯨꯒꯤ ꯈꯜꯂꯒ
ꯑꯈꯣꯏꯁꯨꯅꯦ ꯍꯧꯔꯗꯤ ꯂꯦꯞꯔꯒ ꯑꯗꯨꯃꯥꯏꯅ ꯂꯩꯒꯅꯤꯅ ꯑꯩꯈꯣꯏꯁꯨ ꯑꯗꯣ ꯍꯣꯁꯄꯤꯇꯥꯜꯗ ꯌꯥꯝ ꯇꯥꯡꯃꯤꯅ
ꯎꯝ ꯅꯣꯏꯒꯤꯗꯤ ꯍꯥꯏꯔꯒ ꯎꯝ ꯀꯣꯂꯦꯁ ꯒꯨꯝꯕꯁꯨꯨ ꯑꯃꯨꯀ ꯆꯠꯄꯅꯤꯅꯥꯀꯣ
ꯍꯣꯏ ꯑꯗꯨꯗꯤ ꯍꯣꯏ
ꯑꯩꯈꯣꯏꯗꯤ ꯑꯁ ꯇꯥꯟꯕꯗꯨ ꯂꯣꯏꯔꯦ
ꯃꯈꯣꯏ ꯋꯥꯟ ꯏꯌꯥꯔ ꯂꯩꯔꯤꯌꯦ ꯀꯣ
ꯎꯝ ꯑꯥ ꯑ ꯅꯦꯛꯁ ꯏꯌꯥꯔ ꯅꯣꯕꯦꯝꯕꯔ ꯁ꯭ꯋꯥꯏꯗꯒꯤ ꯂꯣꯏꯔꯅꯤ ꯍꯣꯏꯗꯤ ꯑꯗꯨ ꯅꯣꯏ ꯎꯝ ꯏꯟꯇꯔꯟꯒꯨꯝꯕ ꯄꯨꯕ ꯂꯣꯏꯔꯒ ꯅꯣꯏ ꯊꯕꯛ ꯇꯧꯕ ꯃꯇꯝꯒꯤ ꯑꯩꯈꯣꯏꯗꯤ ꯏꯟꯇꯔꯟ ꯄꯨꯕ ꯍꯧꯔꯗꯕꯅꯤ
ꯊꯕꯛꯇꯤ ꯐꯪꯗꯣꯏꯔꯥ ꯐꯪꯉꯔꯣꯏꯔ ꯈꯪꯗ꯭ꯔꯤꯅ ꯑꯩꯈꯣꯏ ꯌꯥꯝꯅ ꯅꯪꯗꯤ ꯀꯔꯤꯗ ꯇꯧꯅꯤꯡꯕ꯭ꯔꯥ ꯃꯄꯥꯟꯗ ꯇꯧꯅꯤꯡꯕ꯭ꯔꯥ ꯁꯤꯗ ꯇꯧꯗꯣꯏꯔꯥ
ꯍꯥꯡꯗ꯭ꯔꯦꯅꯦ ꯀꯔꯤ ꯇꯧꯗꯣꯏꯅꯣ ꯅꯣꯏꯅ ꯍꯥꯟꯅ ꯆꯠꯂꯅꯤ ꯑꯗꯨꯁꯨ ꯈꯣꯏꯗꯒꯤ ꯑꯈꯣꯏ ꯂꯣꯏꯅꯃꯛ ꯄꯨꯟꯁꯤꯌꯣꯀꯣ
ꯊꯤꯒꯦ ꯊꯤꯒꯦ
ꯅꯣꯏꯒꯤ ꯑꯃ ꯑꯩꯈꯣꯏꯒꯤ ꯀꯣꯔꯁ ꯃꯅꯕ ꯈꯣꯏꯅꯁꯨ ꯏꯟꯇꯔꯟꯒꯨꯝꯕꯁꯨ ꯄꯨꯔ ꯒꯥ ꯅꯣꯏ ꯀꯣꯂꯦꯖꯅ ꯍꯥꯟꯅ ꯂꯣꯏꯈꯤꯅꯤ ꯑꯈꯣꯏꯗꯤ ꯑꯁ ꯄꯠꯂ ꯂꯩꯒꯗꯝꯅꯤ ꯂꯧ ꯗꯤꯁꯦꯝꯕꯔ ꯖꯅꯋꯥꯔꯤ ꯐꯦꯕꯋꯥꯔꯤ ꯃꯥꯔꯆ ꯑꯦꯄ꯭ꯔꯤꯜ ꯃꯦꯗꯒꯤ ꯂꯣꯏꯅ ꯌꯦꯡꯉꯨ
ꯑꯗꯣ ꯅꯪ ꯍꯪꯕ ꯌꯥꯏꯅ ꯑꯩꯈꯣꯏꯒꯤ ꯅꯃꯥꯟꯅꯕꯤꯗ
ꯍꯣꯏ ꯃꯣꯏꯗꯤ ꯃꯄꯥꯟ ꯆꯠꯅꯤꯡꯉꯥꯏ ꯃꯥꯜꯂꯦꯀꯣ
ꯌꯥꯔꯗꯤ ꯍꯣꯢ ꯆꯠꯄꯩ ꯃꯥꯜꯂꯦ
ꯎꯝ ꯃꯥꯁꯇꯔ ꯇꯝꯒꯦꯅ ꯍꯥꯏꯕ꯭ꯔꯥ ꯃꯣꯏꯗꯣ
ꯃꯁꯇꯔ ꯇꯝꯒꯦꯔ ꯈꯪꯗꯦ ꯑꯩꯗꯤ ꯍꯪꯕꯤꯗꯦ
ꯑꯣ
ꯇꯝꯗꯣꯢ ꯃꯥꯟꯗꯦꯗ ꯃꯤ ꯑꯃꯗ ꯌꯥꯔꯗꯤ ꯖꯄꯥꯟꯗꯀꯣ ꯆꯠꯀꯦꯅꯗꯤ ꯈꯟꯗꯤ ꯈꯟꯕ ꯃꯥꯜꯂꯦ
ꯑꯣ ꯅꯣꯏꯗꯤ ꯄꯩꯁꯥ ꯄꯥꯏꯕꯅꯤꯅ
ꯃꯦꯝꯅ ꯃꯦꯝ ꯂꯩꯌꯦꯅ
ꯑꯥ
ꯑꯩꯈꯣꯏꯒꯤ ꯑꯩꯈꯣꯏꯒꯤ ꯃꯦꯝꯗꯣ ꯑꯩꯈꯣꯏꯕꯨ ꯀꯔꯤ ꯍꯥꯏꯁꯤꯅꯣ ꯃꯥꯅ ꯑꯗꯨꯁꯨ ꯁꯨꯝ ꯆꯠꯄ ꯌꯥꯏꯌꯦ ꯀꯣ ꯅꯈꯣꯏꯒꯤꯗꯤ ꯂꯩ ꯂꯩꯌꯦ ꯍꯥꯏꯅ ꯍꯥꯏꯕ ꯄꯟꯥꯖ ꯑ ꯖꯄꯥꯟꯗ ꯑꯗꯨꯒꯤ ꯃꯥꯗꯣ ꯆꯠꯅꯤꯡꯕꯗꯤ ꯆꯠꯅꯤꯡꯕ ꯃꯥꯜꯂꯦ
ꯅꯣꯏꯗꯤ
ꯑꯈꯣꯏꯒꯤꯗꯤ ꯂꯩꯇꯦ ꯍꯣꯢ ꯁꯤꯗ ꯌꯦꯡꯔꯒ ꯗꯦꯍꯤꯗ ꯌꯦꯡꯒꯦ
ꯍꯦ ꯃꯤꯡ ꯑꯁꯨꯃꯥꯏꯅ ꯂꯩꯐꯝꯗꯣ ꯍꯥꯏꯕ ꯌꯥꯗꯦ
ꯑꯗꯨꯃꯥꯏꯅ ꯑꯣꯏꯔꯕ꯭ꯔꯥ
ꯑꯥ
ꯌꯥꯝꯅ ꯔꯤꯁꯇ꯭ꯔꯤꯛ ꯀꯔꯤ ꯍꯥꯏꯗꯣꯅꯣ ꯏꯁꯇ꯭ꯔꯤꯛ ꯇꯧꯋꯦꯍꯦ
ꯑ ꯑꯗꯨ ꯑꯣꯏꯕꯅꯦ ꯑꯁ ꯑꯗꯨ ꯑꯣꯏꯔꯁꯨ ꯈꯔ ꯈꯔꯗꯤ ꯑꯗꯨꯝ ꯁꯣꯏꯗꯤ ꯁꯣꯏꯕꯅꯤ ꯑꯈꯣꯏ
ꯍꯣꯏ ꯃꯈꯣꯏ ꯈꯪꯒꯅꯤ
ꯎꯝ
ꯑꯝ
ꯃꯩꯇꯩ ꯂꯣꯟꯁꯨ ꯐ꯭ꯂꯨꯌꯦꯟ ꯇꯧꯗꯕꯅꯤꯅ ꯑꯩꯈꯣꯏꯗꯣ
ꯍꯣꯢ
ꯈꯪꯗꯦꯗ ꯀꯔꯤ ꯇꯧꯗꯣꯢꯅꯣ
ꯑ ꯅꯪꯒꯤ ꯅꯃꯥꯟꯅꯕꯤ ꯑꯃ ꯂꯩꯅ ꯅꯈꯣꯏꯒ ꯂꯩꯃꯤꯟꯅꯕ
ꯑ
ꯃꯥꯗꯤ ꯀꯗꯥꯏꯗ ꯂꯩꯕ ꯍꯨꯖꯤꯛꯇꯤ
ꯍꯣꯁꯇꯦꯟꯗ ꯂꯩꯌꯦ
ꯑꯣ ꯌꯨꯝ ꯊꯣꯛꯇꯕ꯭ꯔꯥ
ꯌꯨꯝ ꯊꯣꯛꯇꯦ ꯍꯣꯏ
ꯎꯝ ꯃꯥꯗꯤ ꯀꯔꯤ ꯍꯥꯏꯗꯣꯢꯅꯣ ꯑ ꯃꯄꯜꯁꯨ ꯃꯄꯜꯁꯨ ꯌꯥꯝ ꯊꯣꯛꯇꯕ ꯃꯥꯜꯂꯦꯀꯣ
ꯑꯦ ꯏꯃꯥꯟꯅꯕꯤ ꯑꯃ ꯑꯈꯣꯏ